ꯑꯁ ꯍꯧꯖꯤꯛꯐ‌ꯣ ꯅꯨꯡꯉꯥꯏꯇꯦꯍꯦ ꯑꯥ ꯅꯠꯇꯦꯗ ꯀꯩꯁꯨ ꯇꯧꯗꯦꯗ
ꯑꯦ ꯑ
ꯗꯥꯏꯗꯒꯤ ꯀꯗꯥꯏꯗꯒꯤ ꯗꯤꯁꯇ꯭ꯔꯕ ꯇꯧꯔꯛꯄꯔꯣꯅꯦ ꯃꯤ ꯋꯥꯔꯤ ꯌꯥꯝ ꯋꯥꯔꯤ ꯌꯥꯝ ꯅꯨꯡꯉꯥꯏꯅ ꯁꯥꯕ ꯀꯥꯟꯗ ꯀꯗꯥꯏꯗꯒꯤ ꯗꯤꯁꯇ꯭ꯔꯕ ꯇꯧꯔꯛꯄ꯭ꯔ‌ꯣꯅꯦ ꯆꯤꯀꯤꯇꯦ ꯑꯗꯨꯅꯦꯕ ꯑꯥ ꯑꯁ ꯀꯗꯥꯏ ꯌꯧꯈ꯭꯭ꯔꯕꯁꯨ ꯈꯪꯗ꯭ꯔꯦꯍꯦ ꯅꯪ ꯍꯧꯖꯤꯛꯀꯤꯗꯣ ꯀꯩꯀꯩ ꯋꯥꯔꯤ ꯁꯥꯏ
ꯑꯩꯔꯣ
ꯍ‌ꯣꯏ
ꯑ ꯈꯪꯗꯦ
ꯊꯕ ꯌꯥꯗ꯭ꯔꯣ ꯃꯅꯤꯄꯨꯔꯤ ꯏꯁꯩꯗ ꯔꯦꯞ ꯀꯥꯞꯊꯕ ꯌꯥꯗ꯭ꯔꯣ
ꯆꯥꯛ ꯆꯥꯛ ꯑ ꯍꯥꯏꯔꯣ ꯑꯩ ꯑꯩ ꯍꯥꯏꯗ꯭ꯔꯦ ꯑꯩ ꯇꯨꯃꯤꯟ ꯂꯩꯒ꯭ꯔꯦ ꯑꯣ ꯅꯣ
ꯑꯣ ꯅꯣ
ꯀꯩꯅꯣ ꯍꯣꯁꯇꯦꯜ ꯃꯔꯝ ꯂꯣꯏꯈ꯭ꯔꯦ ꯍꯧꯖꯤꯛꯁꯦ ꯑꯣꯀꯦ ꯐꯔꯦ ꯑꯗꯨꯗꯤ ꯎꯝ ꯃꯊꯪꯗ ꯃꯤ ꯑꯇꯩꯅ ꯈꯪꯗꯦ ꯑꯗꯨꯝ ꯏꯟꯇꯔꯦꯛ ꯇꯧꯔꯛꯄ ꯋꯥꯔꯤ ꯁꯥꯔꯛꯄ ꯀꯣ ꯃꯌꯥꯝ ꯂꯩꯗꯅ ꯀꯗ ꯌꯥꯝ ꯊꯦꯡꯅꯔꯛꯄ ꯌꯥꯏꯗꯅ ꯑꯗꯨꯗꯤ ꯀꯩ ꯋꯥꯔꯤ ꯁꯥꯕ ꯇꯥꯔꯦ ꯀꯔꯤ ꯋꯥꯔꯤꯗꯒꯤ ꯍꯥꯟꯅ ꯁꯥꯕ ꯍꯧꯕ ꯇꯥꯔꯦ ꯅꯪꯕꯨ ꯍꯥꯟꯅ ꯍꯧꯗꯕ ꯁꯨꯡꯌꯥ ꯌꯥꯗꯦ ꯐꯥꯏꯚ ꯑ ꯀꯣ ꯃꯇꯝ ꯈꯔ ꯁꯥꯗꯕ ꯌꯥꯗꯦ ꯃꯤꯅꯤꯠ ꯈꯔ ꯁꯥꯗꯕ ꯌꯥꯗꯦ ꯍꯥꯏꯗꯤ ꯀꯩꯅ ꯁꯥꯕ ꯀꯔꯤꯅ ꯁꯥꯕ ꯍꯧꯕ
ꯑꯥ ꯈꯪꯗꯦ ꯕꯥꯏꯑꯣꯒ꯭ꯔꯥꯐꯤ ꯂꯤꯁꯤꯔ ꯑꯈꯣꯏꯒꯤ ꯕꯥꯏꯑꯣꯒ꯭ꯔꯥꯐꯤ ꯂꯤꯁꯤꯔꯥ ꯅꯠꯇ꯭ꯔꯗꯤ ꯈꯪꯗꯦꯗ
ꯎꯝ ꯑꯗꯨ ꯑꯗꯨ ꯑꯗꯨ ꯍꯥꯟꯅ ꯇ꯭ꯔꯥꯏꯌꯦꯜ ꯇꯧꯔꯁꯤ ꯀꯩꯅꯣ
ꯑꯁ ꯏꯕꯥꯅꯤꯒꯤꯗꯤ ꯈꯪꯈ꯭꯭ꯔꯦꯅꯦ
ꯑꯥ ꯑꯁ ꯍꯣꯏꯅꯦ ꯑꯁ ꯉꯁꯥꯏ ꯅꯣꯏ ꯏꯌꯥꯝꯕ ꯑꯗꯨ ꯑꯗꯥ ꯍꯣꯏ ꯌꯥꯝ ꯍꯥꯏꯔꯝꯕꯅꯤꯅꯦ ꯆꯨꯝꯃꯤꯅꯦꯍꯦ
ꯍꯣꯏ
ꯑꯗꯨꯗꯤ
ꯅꯪ ꯃꯨꯛꯒ ꯈꯪꯅꯤꯡꯉꯥꯏ ꯂꯩꯕ꯭ꯔꯥ
ꯎꯝ ꯍꯪꯉꯨ ꯍꯥꯏꯕ꯭ꯔꯣ ꯈꯨꯝꯕ ꯇꯜꯂꯝꯕꯁꯨ ꯌꯥꯏꯌꯦꯅ ꯈꯔꯗꯤ ꯈꯔꯗꯤ ꯈꯨꯝꯕ ꯇꯟꯕꯁꯨ ꯌꯥꯎꯋꯤꯗꯅ
ꯍꯪꯉꯣ ꯑꯗꯨꯗ ꯇꯝꯔꯗꯤ ꯍꯥꯏꯔꯣꯏꯅꯦ
ꯎꯝꯍꯨꯝ ꯑꯗꯨꯗꯤ ꯑꯗꯣ ꯅꯣꯏꯁꯦ ꯁꯦꯅꯥꯄꯇꯤꯗꯩꯅꯦꯕꯀꯣ ꯅꯪꯁꯦ ꯑꯁꯥ ꯑꯗꯣ ꯁꯦꯅꯥꯄꯇꯤꯗꯤ ꯀꯃꯥꯏ ꯇꯧꯒꯦ ꯏꯟꯚꯥꯏꯔꯣꯟꯃꯦꯟꯅ ꯀꯃꯥꯏ ꯇꯧꯒꯦ ꯃꯤꯁꯤꯡꯅ ꯃꯤꯒꯤ ꯇꯥꯏꯞꯅ ꯀꯃꯥꯏ ꯇꯧꯒꯦ ꯑꯗꯨꯒꯨꯝꯕ ꯈꯔ ꯍꯥꯏꯔꯛꯑꯣꯅꯦ ꯑꯩꯗꯤ ꯑꯩꯈꯣꯏꯗꯤ ꯂꯩ ꯇꯕꯅꯤ ꯈꯪꯗꯦꯕꯀꯣ ꯆꯠꯇ꯭ꯔꯤꯕꯅꯤꯅ ꯆꯠꯇꯤ ꯆꯠꯂꯦ ꯍꯥꯏꯔꯁꯨ ꯂꯩꯗꯤ ꯂꯩꯇ꯭ꯔꯤꯕꯀꯣ ꯂꯩꯔꯒꯨꯝꯕꯗꯤ ꯑꯦꯛꯁꯄꯤꯔꯦꯟꯁ ꯂꯩꯇꯦꯕ ꯎꯝ
ꯏꯁ ꯀꯔꯤ ꯍꯥꯏꯁꯤꯔ ꯑꯗꯨꯝ ꯂꯩꯕꯗꯤ ꯅꯨꯡꯉꯥꯏꯌꯦ ꯀꯔꯤꯒꯤꯔ ꯍꯥꯏꯔꯗꯤ ꯑꯩꯈꯣꯏꯗꯤ ꯆꯤꯡꯗ ꯂꯩꯕꯒꯤꯀꯣ
ꯎꯝ
ꯌꯥꯝ ꯅꯨꯡꯉꯥꯏꯕꯅꯤ ꯑ ꯋꯦꯗꯔꯁꯨ ꯑꯗꯨꯅ ꯍꯦꯟꯅ ꯐꯩꯌꯦ ꯌꯥꯝ ꯁꯥꯗꯦ ꯑꯗꯨꯒ ꯀꯔꯤ ꯍꯥꯏꯁꯤꯔ ꯕꯤꯖꯤꯇꯦꯕꯜꯒꯨꯝꯕꯁꯨ ꯑꯣꯔꯒꯥꯅꯤꯛ ꯑꯣꯔꯒꯥꯅꯤꯛ ꯐꯪꯉꯦꯅꯦ
ꯎꯝ ꯎꯝ ꯍꯣꯏ
ꯍꯣꯏ ꯑꯗꯨꯒ ꯍꯩ ꯁꯤꯡꯁꯨ ꯀꯔꯤ ꯀꯔ ꯐꯪꯉꯦ
ꯆꯦ ꯍꯩꯁꯨ ꯐꯖꯅ ꯐꯪꯉꯦ ꯍꯣꯏ
ꯍꯣꯏ
ꯑꯗꯣ ꯑ ꯑꯁꯤ ꯏꯝꯐꯥꯜꯗ ꯄꯥꯛ ꯐꯪꯗꯕ ꯃꯃꯜꯁꯨ ꯈꯔ ꯍꯣꯡꯕ ꯃꯤꯅꯁꯨ ꯌꯥꯝ ꯆꯥꯅꯤꯡꯕ ꯍꯩꯁꯦ ꯀꯔꯝꯕ ꯑꯣꯏ
ꯑꯁ ꯈꯪꯗꯦꯗ ꯑꯩꯈꯣꯏꯒꯤꯗ ꯐꯪꯗꯔꯁꯨ ꯂꯣꯏꯅꯃꯛꯁꯤꯗ ꯄꯨꯔꯒ ꯌꯣꯡꯕꯅꯤꯅꯦ ꯑꯗꯨꯒꯤ ꯈꯪꯗꯦ
ꯑꯆꯥ
ꯑꯩꯈꯣꯏꯒꯤ ꯃꯥꯔꯀꯦꯠꯁꯨ ꯂꯩꯅꯦ ꯁꯤꯗ
ꯍꯥꯥ
ꯑꯩꯈꯣꯏꯒꯤ
ꯎꯝ
ꯑꯩꯈꯣꯏꯒꯤ ꯇ꯭ꯔꯥꯏꯕꯒꯤ ꯃꯥꯔꯀꯦꯠꯁꯨ ꯂꯩꯅꯦ
ꯑꯣ ꯍꯣ ꯑꯗꯨꯗꯤ ꯑꯦ ꯑꯩ ꯅꯣꯏꯒꯤ ꯇ꯭ꯔꯥꯏꯞꯁꯦ ꯈꯪꯈ꯭ꯔꯦ ꯍꯧꯖꯤꯛꯁꯦ ꯑꯣꯀꯦ
ꯍꯣꯏ ꯎꯝ
ꯑꯗꯨ ꯅꯣꯏ ꯑ ꯑꯗꯨꯝ ꯐ꯭ꯔꯤ ꯇꯥꯏꯝꯒꯨꯝꯕꯗ ꯀꯩꯗ ꯑꯗꯨꯝ ꯁ꯭ꯋꯥꯏꯗ ꯀꯣꯏꯕ ꯊꯣꯛꯄ ꯑꯗꯣ ꯑꯗꯥꯗꯤ ꯇꯧꯗ꯭ꯔꯣ
ꯇꯧꯋꯦ ꯑꯗꯨꯒ
ꯑꯣ
ꯀꯣꯏꯕꯗꯤ ꯀꯣꯏꯕ ꯆꯠꯄ ꯃꯐꯝꯗꯤ ꯌꯥꯝ ꯂꯩꯌꯦ ꯑꯗꯨ ꯑꯣꯏꯔꯁꯨ ꯀꯣꯏꯅ ꯆꯠꯇꯕꯒꯤꯅꯤ
ꯎ ꯍꯝ
ꯑꯩ ꯗꯤꯁ ꯌꯔ ꯖꯅꯔꯤ ꯊꯥꯗ ꯖꯅꯋꯥꯔꯤꯒꯤ ꯊꯥꯗ ꯑꯗꯨ
ꯎꯝ
ꯎ ꯀꯔꯤ ꯍꯥꯏꯁꯤꯔꯥ ꯃꯥꯎꯟ ꯇꯦ ꯏꯄꯨ ꯈꯪꯕ꯭ꯔꯥ
ꯍꯥꯥ
ꯃꯅꯤꯄꯨꯔ ꯃꯅꯤꯄꯨꯔꯗ ꯍꯦꯟ ꯅꯥ ꯋꯥꯡꯕꯒꯤ ꯃꯥꯎꯟꯇꯦꯟꯗꯨ
ꯑꯥ ꯑꯥ ꯑꯥ
ꯑ ꯑ ꯑꯥ ꯑꯗꯨꯗ ꯆꯠꯄꯅꯤ ꯇ꯭ꯔꯦꯛꯀꯤꯡ ꯆꯠꯄꯅꯤ ꯌꯥꯝ ꯋꯥꯏꯌꯦ ꯑꯗꯨ ꯑꯣꯏꯔꯁꯨ ꯌꯥꯝ ꯋꯥꯏꯑꯦ ꯑꯩꯈꯣꯏꯁꯦ ꯄꯨꯡ ꯑꯅꯤꯗ ꯍꯧꯒꯗ꯭ꯔꯦꯒꯀꯣ
ꯎꯝ ꯍꯝ
ꯑ ꯆꯠꯇꯅꯤ ꯌꯥꯝ ꯋꯥꯏ ꯀꯔꯤ ꯀꯔꯥ ꯍꯥꯏꯗꯤ ꯑ ꯅꯠꯇꯦ ꯆꯤꯡꯗ ꯂꯩꯔꯒ ꯑꯗꯨꯃꯥꯏꯅ ꯆꯠꯄꯅꯤ ꯑꯩꯒꯤ ꯏꯃꯥꯟꯅꯕꯤꯁꯤꯡ
ꯎꯝ ꯎꯝ ꯎꯝ ꯑꯁ ꯑꯗꯨꯗꯣ ꯑꯃꯨꯔꯛꯇꯤ ꯆꯠꯄꯨ ꯆꯠꯄ ꯌꯦꯡꯅꯤꯡꯉꯤꯅꯦ ꯍꯣꯏꯅꯦ
ꯑꯥꯎ ꯑꯩꯈꯣꯏꯁꯦ ꯑꯩꯈꯣꯏꯁꯦ ꯁꯟ ꯔꯥꯏꯖ ꯌꯦꯡꯒꯦꯅ ꯆꯠꯄꯅꯦꯕ ꯑꯌꯨꯛꯇ ꯑꯗꯨꯒ ꯑꯗꯨꯒꯤ ꯄꯨꯡ ꯑꯅꯤꯗ ꯍꯧꯒꯠꯔꯒ ꯆꯠꯀꯦ ꯑꯗꯨꯒ ꯑꯈꯣꯏꯗꯤ ꯑ ꯑꯥ ꯃꯥꯎꯟꯇꯦꯟ ꯄꯤꯛꯇꯗꯤ ꯄꯨꯡ ꯀꯩꯔꯥ ꯄꯨꯟ ꯃꯉꯥ ꯃꯉꯥꯒꯤ ꯍꯦꯡꯕ ꯈꯔ ꯍꯦꯜꯂꯒ ꯌꯥꯎꯕꯅꯤꯕ
ꯎꯝ ꯍꯝ
ꯌꯥꯝ ꯋꯥꯏꯌꯦ ꯑꯗꯨ ꯑꯣꯏꯔꯁꯨ ꯁꯟ ꯔꯥꯏꯖꯁꯨ ꯀꯌꯥꯃꯨꯛꯁꯨ ꯐꯖꯕ꯭ꯔꯥ
ꯎꯝ ꯍꯝ
ꯌꯥꯝ ꯐꯖꯩꯌꯦ
ꯑꯗꯨ ꯐꯥꯎꯗꯤ ꯆꯠꯄ ꯌꯦꯡꯅꯤꯡꯉꯤꯍꯦ ꯑꯗꯨꯗꯤ ꯎꯝ ꯑꯗꯨ ꯅꯣꯏ ꯅꯣꯏ ꯖꯨꯀꯣꯒꯨꯝꯕꯗꯤ ꯆꯠꯈ꯭ꯔꯕꯣ ꯅꯣꯏꯗꯤ
ꯑ ꯆꯠꯇ꯭ꯔꯤ
ꯖꯨꯀꯣꯗꯤ ꯆꯠꯂꯨꯗ꯭ꯔꯤꯕꯔꯤꯕꯀꯣ
ꯍꯣꯏ ꯑꯈꯣꯏꯒꯤ ꯑꯈꯣꯏꯅ ꯑ ꯀꯔꯤ ꯍꯥꯏꯁꯤꯔꯥ ꯑꯈꯣꯏꯒꯤ ꯎꯝ ꯑꯍꯟꯁꯤꯡꯅ ꯍꯩꯕ ꯋꯥ ꯑꯃ ꯂꯩꯌꯦꯕ ꯑꯈꯣꯏ ꯀꯔꯤ ꯍꯥꯏꯁꯤꯔꯥ ꯅꯨꯄꯤ ꯑꯃꯈꯠꯇ ꯅꯨꯄꯥ ꯑꯃꯈꯠꯇ ꯁꯤꯡꯁꯦ ꯆꯠꯄꯁꯦ ꯌꯥꯗꯦ ꯍꯥꯏꯌꯦ ꯈꯪꯗꯦ ꯑꯗꯨ ꯑꯣꯏꯔꯁꯨ ꯃꯤꯗꯤ ꯌꯥꯝ ꯂꯥꯏꯛ ꯃꯤꯗꯤ ꯆꯠꯄꯅꯤ ꯑꯗꯨ ꯑꯣꯏꯔꯁꯨ ꯑꯩꯒꯤ ꯄꯦꯔꯦꯟꯁꯁꯤꯡꯅ ꯌꯥꯗꯦ
ꯑꯣ ꯍꯣ ꯍꯣ
ꯆꯠꯀꯦ ꯇꯥꯔꯁꯨ ꯌꯥꯗꯦ
ꯑꯁ ꯑꯗꯨꯗꯤ ꯑꯩꯁꯨ ꯈꯔ ꯈꯔ ꯗꯥꯎꯠ ꯂꯩꯕ ꯍꯧꯔꯦꯍꯦ ꯑꯃꯨꯛꯀ
ꯀꯔꯤꯒꯤ
ꯑꯩꯁꯨ ꯑꯈꯣꯏ ꯏꯇꯦꯟꯅꯤ ꯏꯊꯟꯇ ꯍꯣꯏ ꯈꯣꯏ ꯆꯦ ꯆꯦꯅꯤ ꯂꯩꯔꯦ ꯑꯗꯒ ꯏꯊꯟꯇ ꯑꯗꯨꯗꯤ ꯗꯥꯎꯠ ꯂꯩꯕ ꯍꯧꯔꯦꯍꯦ ꯑꯗꯨꯗꯤ
ꯅꯪꯁꯦ ꯌꯪꯒꯦꯁꯔꯥ
ꯍꯣꯏ
ꯑ ꯑꯗꯨꯒꯤ ꯑꯣꯏꯔꯝꯒꯅꯤ ꯅꯪꯅ ꯑꯗꯨꯃꯥꯏꯅ ꯑꯩꯕꯨ ꯍꯥꯏꯕꯁꯦ ꯅꯪꯒꯤ ꯆꯦ ꯁꯤꯅ ꯌꯥꯝꯅ ꯀꯦꯔ ꯇꯧꯔꯕꯜ ꯁꯥ ꯑꯩꯈꯣꯏꯗꯤ
ꯑꯁ ꯊꯪꯗꯦꯗ
ꯑꯦ
ꯑꯃ ꯇꯧꯑꯣ ꯍꯥꯏꯔꯁꯨ ꯇꯜꯂꯦ ꯌꯥꯗꯦ ꯈꯤꯇꯪ ꯍꯥꯏꯕꯤꯕꯒꯤ ꯈꯪꯗ꯭ꯔꯦ ꯌꯨꯝꯗꯁꯨ
ꯑꯗꯣ ꯃꯣꯏꯅ ꯄꯥꯝꯕ ꯂꯣꯏ ꯄꯥꯝꯃꯣ ꯍꯥꯏꯕꯗꯤ ꯌꯥꯗꯕꯅꯤꯅꯀꯣ
ꯑꯣ ꯑꯣ
ꯌꯥꯝꯅ ꯀꯟꯅ ꯂꯨꯔꯤ ꯑꯦꯛꯖꯥꯝꯒꯤ ꯄ꯭ꯔꯤꯄꯦꯌꯔꯠ ꯇꯧ ꯍꯥꯏꯕꯁꯨ ꯇꯧꯕꯤꯗ꯭ꯔꯦ ꯅꯤꯠꯁꯦ ꯃꯤ ꯂꯣꯏ ꯊꯥꯔꯒ ꯂꯩꯔꯦ ꯅꯤꯠꯁꯨ ꯀꯩꯒꯤ ꯊꯥꯗꯕ꯭ꯔꯥ ꯊꯥꯔꯣ ꯐꯣꯝ ꯐꯤꯜ ꯎꯞ ꯇꯧꯒꯦ ꯑꯗꯨ ꯑꯗꯥ ꯑꯗꯨꯁꯨ ꯌꯥꯕꯤꯈꯤꯗ꯭ꯔꯦ꯫ ꯌꯥꯝꯅ ꯂꯨꯔꯤꯕ ꯖꯥꯠꯅꯤꯗ꯫ ꯑꯗꯨ ꯑꯦꯛꯖꯥꯝꯒꯨꯝꯕ ꯀꯩꯀꯩꯗꯤ ꯊꯥꯈ꯭ꯔꯒꯦ꯫ ꯑꯃꯨꯛꯀ ꯃꯈꯣꯟꯁꯨ ꯇꯥꯗ꯭ꯔꯕ ꯇꯤꯁ ꯀꯦꯝ ꯃꯈꯣꯟ ꯇꯥꯗ꯭ꯔꯦ꯫
ꯎꯝ ꯑꯣ꯫
ꯑ ꯀꯩ ꯀꯦ ꯀꯦ ꯌꯥꯔꯦ ꯌꯥꯔꯦ꯫
ꯑꯗꯨꯗꯤ ꯅꯪ ꯍꯧꯖꯤꯛ꯫
ꯅꯠꯇꯦ ꯍꯧꯖꯤꯛꯀꯤꯗꯣ ꯍꯧꯖꯤꯛꯀꯤꯗꯣ ꯇꯥꯗꯕ ꯋꯥꯅꯤꯗ꯫
ꯑꯣ꯫
ꯇꯈ꯭ꯔꯦ ꯍꯧꯖꯤꯛꯇꯤ꯫ ꯑꯣꯀꯦ ꯎꯝ ꯀꯩꯗꯧꯋꯦꯕꯣ ꯍꯧꯖꯤꯛꯀꯤꯗꯣ꯫
ꯑꯥ ꯅꯪꯁꯦ ꯑꯥꯔꯠꯁ ꯁꯥꯏꯟꯁ ꯑꯣꯏꯔꯝꯒꯅꯤꯀꯣ꯫
ꯎꯝ ꯍꯨꯝ ꯅꯠꯇꯦ ꯑꯗ ꯑꯦ ꯍꯧꯖꯤꯛꯇꯤ ꯑꯩꯈꯣꯏꯗꯤ ꯂꯣꯏꯈ꯭ꯔꯦꯍꯦ꯫
ꯅꯣ ꯅꯣ ꯅꯣ ꯑꯣ ꯑ꯫
ꯀꯣꯃꯔꯁ ꯗꯤꯄꯥꯔꯠꯃꯦꯟꯅꯦ ꯑꯗꯣ꯫ ꯕꯤ ꯄꯤ ꯑꯦ ꯍꯣꯏ ꯑꯩꯈꯣꯏꯅꯗꯤ ꯑꯃꯨꯛꯀ ꯎꯝ꯫
ꯑꯣꯀꯦ꯫ ꯑꯩꯈꯣꯏꯒꯤ ꯁꯣꯁꯥꯏꯇꯤꯗꯤ ꯀꯣꯃꯔꯁ ꯂꯧꯕꯁꯤꯡꯁꯦ ꯑꯥꯗ ꯀꯥꯈ꯭ꯔꯦ ꯍꯥꯏ꯫
ꯑꯥꯗ ꯀꯗꯥꯥꯏ ꯀꯥꯈ꯭ꯔꯕ꯭ꯔ?
ꯑꯝꯕꯅꯤꯀ꯫
ꯑꯍ ꯅꯠꯇꯦ ꯑꯩꯈꯣꯏꯁꯦ ꯀꯣꯃꯔꯁ ꯇꯤ ꯅꯠꯇꯦꯕꯀꯣ ꯕꯤꯀꯣꯝꯗꯤ ꯅꯠꯇꯦꯕ꯫ ꯑꯗꯣ ꯑꯗꯨ ꯕꯤꯕꯤ ꯑꯦꯅꯦꯕ꯫ ꯑꯩꯈꯣꯏꯅ ꯑꯦꯛꯁꯄꯦꯛ ꯇꯧꯕꯒ ꯑꯃꯨꯛ ꯇꯝꯕ ꯀꯥꯟꯗꯀꯣ ꯀꯩꯅꯣꯃ ꯌꯥꯝ ꯋꯥꯠꯄꯅꯤꯗ꯫ ꯑꯗꯨꯒ ꯁꯤꯆꯨꯋꯦꯁꯟꯅꯁꯨ ꯈꯔ ꯌꯥꯗꯕꯀꯣ꯫ ꯁꯤꯆꯨꯌꯦꯁꯟꯅ ꯁꯨ ꯈꯔ ꯌꯥꯗꯕ ꯑꯗꯨꯒꯤ ꯂꯩꯔꯤꯛ ꯁꯦ ꯐꯖꯅ ꯇꯝꯕ ꯋꯥꯠꯄ ꯕꯦꯠꯁꯅꯦ ꯑꯩꯈꯣꯏꯁꯦ꯫꯫ ꯀꯣꯔꯣꯅꯥꯒꯨꯝꯕ ꯂꯥꯛꯄꯒꯤꯀꯣ ꯑꯗꯨꯗꯒꯤ ꯍꯧꯔꯦꯕ꯫
ꯑꯣ ꯑꯣ꯫ ꯑꯁ ꯁꯤꯔ ꯂꯛꯀꯤ ꯑꯣꯏꯕ꯭ꯔꯥ ꯑꯟꯂꯛꯀꯤ ꯑꯣꯏꯕ꯭ꯔꯥ ꯈꯪꯗꯦꯕ꯫ ꯑꯩꯈꯣꯏꯗꯣ ꯃꯦꯇ꯭ꯔꯤꯛ ꯊꯥꯅꯤꯡꯉꯥꯏ ꯇꯧꯕ ꯃꯇꯝꯗ ꯑꯗꯨ ꯀꯣꯔꯣꯅꯥꯗꯨ ꯂꯥꯛꯄꯅꯦꯕ꯫ ꯑꯦ ꯑꯗꯒꯤ ꯈꯪꯗꯦ ꯈꯣꯏꯒꯤ ꯕꯦꯁꯁꯦ꯫ ꯑꯗꯨꯒ ꯑꯩꯈꯣꯏꯅ ꯒ꯭ꯔꯦꯖꯨꯑꯦꯁꯟ ꯍꯧꯕ ꯃꯇꯝꯗ ꯕꯤ ꯑꯦ ꯍꯧꯕ ꯃꯇꯝꯗ ꯑ ꯑꯅꯧꯕ ꯑꯦꯅꯤꯄꯤꯗꯨ ꯂꯥꯛꯑꯦ ꯑꯗꯨꯒꯤ ꯁꯦꯂꯦꯕꯁꯇꯨ ꯀꯔꯤꯔꯥ ꯌꯥꯝ ꯀꯟꯐ꯭ꯌꯨꯁ ꯆꯠꯄꯅꯤ ꯀ꯭ꯔꯤ ꯀꯔꯥ ꯇꯧꯕ꯭ꯔꯥ ꯈꯪꯗꯦ꯫
ꯎꯝ ꯑꯩꯈꯣꯏꯁꯨ ꯑꯩꯈꯣꯏꯅ ꯗꯤ ꯁꯤ ꯕꯤ ꯁꯤ ꯑꯦꯁꯅꯦꯕ꯫ ꯍꯥꯏꯗꯤ ꯑꯗꯣ ꯅꯣꯏꯒꯤ ꯍꯦꯛ ꯃꯃꯥꯡꯗꯒꯤ ꯑꯣꯏꯔꯅꯦꯕ꯫
ꯎꯝ꯫
ꯑꯗꯨ ꯁꯤ ꯕꯤ ꯁꯤ ꯑꯦꯁ ꯅꯤꯅ ꯁꯤꯂꯦꯕꯁꯇꯣ ꯐꯖꯅ ꯂꯩꯇꯕꯀꯣ ꯑꯗꯨꯒ ꯑꯩꯈꯣꯏꯒꯤ ꯎꯝ ꯄ꯭ꯔꯣꯐꯦꯁꯥꯔ ꯈꯣꯏ ꯑꯣꯖꯥꯈꯣꯏꯅ ꯀꯩꯅꯣ ꯃꯣꯏꯅꯥ ꯇꯥꯈ꯭ꯔꯕꯨꯠ ꯑꯗꯨꯅ ꯁꯦꯂꯦꯕꯁ ꯑꯣꯏꯍꯟꯕꯀꯣ ꯑꯗꯨꯗꯣ ꯌꯥꯝꯅ ꯍꯥꯏꯕ ꯋꯥꯗꯅꯦꯕ ꯄ꯭ꯔꯣꯕ꯭ꯂꯦꯝꯗꯤ ꯈꯔ ꯂꯩꯌꯦꯕ ꯑꯗꯨꯗꯣ ꯗꯨꯒꯤ ꯍꯥꯏꯗꯤ ꯁꯦꯂꯦꯕꯁ ꯇꯦꯛꯁꯕꯨꯛ ꯂꯩꯇꯕꯒꯨꯝꯕꯅꯦꯕ ꯃꯦꯟ ꯑꯣꯏꯅ ꯇꯣꯛꯄꯤꯛ ꯈꯛꯇꯪꯗꯨꯅ ꯁꯦꯂꯦꯕꯁ ꯁꯦꯝꯃꯒ ꯇꯝꯕꯀꯣ ꯑꯗꯨꯗꯣ ꯌꯥꯝꯅ ꯄ꯭ꯔꯣꯕ꯭ꯂꯦꯝ ꯂꯩꯌꯦ ꯑꯗꯨꯒꯤ
ꯎꯝ
ꯌꯥꯝꯅ ꯕꯦꯁꯤꯛꯁꯦ ꯌꯥꯝ ꯋꯥꯠꯈ꯭ꯔꯦ ꯑꯩꯈꯣꯏꯁꯦ ꯑꯦꯂꯚꯦꯟ ꯇꯨꯋꯦꯜꯐꯇꯤ ꯅꯪ ꯀꯩ ꯏꯁꯇ꯭ꯔꯤꯝꯗꯩ ꯂꯥꯛꯑꯦ ꯑꯦꯂꯚꯦꯟ ꯇꯨꯋꯦꯜꯐꯇꯤ
ꯑꯥꯠꯁꯅꯤ
ꯑꯥꯠꯁ ꯑꯗꯨꯝ ꯂꯥꯛꯄ꯭ꯔꯥ ꯑꯈꯣꯏꯟꯗꯤ ꯏꯂꯚꯦꯟ ꯇꯨꯋꯦꯜꯐꯁꯦ ꯁꯥꯏꯟꯁꯇ ꯂꯥꯛꯑꯦꯕ
ꯑꯣ
ꯑꯗꯨ ꯁꯥꯏꯟꯁꯇ ꯂꯥꯛꯑꯦ ꯑꯗꯣ ꯏꯂꯚꯦꯟ ꯇꯨꯋꯦꯜꯐꯇꯨꯁꯨ ꯎꯝ ꯀꯣꯔꯣꯅꯥꯒꯤꯔ ꯀꯔꯟ ꯇꯥꯕ ꯃꯇꯝ ꯑꯣꯏꯕꯒꯤꯀꯣ
ꯎꯝ ꯎꯝ
ꯌꯥꯝꯅ ꯐꯖꯅ ꯇꯝꯗꯦꯕ ꯑꯗꯨꯒꯤ ꯕꯦꯁꯤꯛꯁꯦ ꯈꯔ ꯋꯥꯠꯂꯦ ꯑꯗꯣ ꯑꯈꯣꯏꯅ ꯑꯦꯛꯖꯥꯝꯒꯨꯝꯕ ꯊꯥꯕ ꯆꯠꯄ ꯀꯥꯟꯗꯀꯣ ꯑ ꯈꯣꯏꯅ ꯄ꯭ꯔꯤꯄꯦꯌꯔ ꯇꯧꯕ ꯆꯥꯡꯁꯤ ꯌꯥꯝꯅ ꯋꯥꯠꯄ ꯍꯥꯏꯕ ꯇꯥꯔꯦ
ꯑꯣ
ꯑ ꯑꯃꯔꯛ ꯏꯁ ꯑꯦꯟꯗꯤ ꯑꯦ ꯊꯥꯗꯄ ꯌꯥꯗꯦ ꯀꯥꯏꯅ ꯑꯁ ꯌꯨꯝꯗꯒꯤꯀꯣ ꯊꯥꯍꯟꯂꯤꯕꯅꯤ ꯅꯝꯐꯨꯗ ꯑ ꯊꯥꯕ ꯆꯠꯂꯒꯥ ꯑꯩꯁ ꯃꯦꯁ ꯄꯦꯄꯔꯗꯣ ꯕ꯭ꯂꯔ ꯆꯠꯄꯅꯤ ꯍꯦ ꯑꯦꯐꯥꯔꯠꯁꯨ ꯈꯔ ꯄꯤꯕ ꯋꯥꯠꯄ ꯃꯤꯁꯤꯡ ꯑꯣꯏꯕꯀꯣ ꯑꯈꯣꯏ